ꯅꯕꯤ ꯇꯥꯏꯌꯦ ꯇꯥꯏꯌꯦ ꯏꯃꯥꯅꯕꯤ ꯇꯕ꯭ꯔꯣ
ꯍꯜꯂꯣ ꯑꯣ ꯇꯥꯏꯌꯦ ꯏꯃꯥꯟꯅꯕꯤ ꯅꯪ ꯅꯨꯡꯉꯥꯏ ꯉꯔꯤꯕꯨ ꯀꯃ ꯇꯥꯔꯕꯣ ꯑꯩꯅ ꯍꯥꯏꯁꯦ
ꯑꯁ
ꯀꯨꯏꯔꯦ ꯅꯪ ꯈꯣꯟꯖꯦꯜꯁꯦ ꯇꯥꯗꯕ ꯋꯥꯔꯤꯁꯦ ꯁꯥꯟꯅꯗꯕ ꯀꯨꯏꯔꯦ꯫
ꯀꯨꯏꯔꯦ ꯀꯨꯏꯔꯦ ꯑ ꯅ
ꯀꯃꯥꯏ ꯀꯃꯥꯏ ꯇꯧꯔꯤꯒꯦ ꯅꯪ ꯑꯧ ꯇꯥꯏꯌꯦ ꯀꯃꯥꯏ ꯀꯃꯥꯏ ꯇꯧꯔꯤꯒꯦ ꯅꯪꯕꯣ?
ꯑꯩ ꯗꯨꯝ ꯄꯪꯂꯪ ꯂꯩꯔꯤꯕ ꯍꯥꯏꯗꯨꯅꯤ ꯀꯨꯏꯔꯦ ꯊꯦꯡꯅꯈꯤꯗꯕ꯫
ꯑꯗꯣ ꯏꯕꯥꯅꯤꯁꯦ ꯇꯨꯌꯦꯞ ꯍꯦꯛ ꯂꯣꯏꯈꯤꯕꯗꯒꯤ ꯀꯣꯂꯦꯖꯁꯨ ꯄꯨꯟꯗꯕꯗꯒꯤ ꯄꯨꯟꯒꯤ ꯗꯔꯦ ꯍꯥꯟꯅꯗꯤ ꯅꯥꯏꯟ ꯇꯦꯟ ꯄꯨꯜꯂꯤꯉꯥꯏꯗꯗꯤ ꯀꯨꯏꯆꯠ ꯆꯠ ꯆꯠ ꯆꯠꯂꯝꯕꯅꯤ ꯅꯣꯏꯗ ꯑꯃꯨꯛ ꯆꯠ ꯑꯈꯣꯏꯗ ꯑꯃꯨꯛ ꯆꯠ ꯑꯗꯣ ꯍꯟꯗꯛꯇꯤ ꯌꯥꯎꯁꯪꯗꯣ ꯈꯨꯔꯨꯝꯗ ꯑꯣꯏꯅ ꯂꯥꯛꯑꯣ ꯇꯧꯔꯖꯦ꯫ ꯇꯥꯔꯕꯣ ꯌꯥꯎꯁꯪꯗꯣ ꯈꯣꯏꯔꯣꯝꯗ ꯑꯣꯏꯅ ꯂꯥꯛꯑꯣ ꯇꯧꯔꯖꯦ꯫
ꯍꯣꯏ ꯑꯩꯁꯨ ꯑꯗꯨꯕꯨ ꯍꯥꯏꯔꯝꯒꯦ ꯇꯧꯅꯤ ꯅ ꯅꯣꯏꯒꯤ ꯌꯥꯎꯁꯪꯅꯦꯛ ꯅꯨꯡꯉꯥꯏꯗꯣ ꯑꯩꯈꯣꯏꯗꯩꯗꯤ꯫
ꯑꯣ ꯑꯩꯈꯣꯏꯗꯤ ꯃꯦꯟ ꯔꯣꯠꯇꯁꯨ ꯑꯣꯏꯔꯕꯅꯤꯅꯅꯦ
ꯀꯊꯠꯂꯣ ꯔꯤꯐꯔꯦꯁ ꯇꯧꯊꯣ꯫
ꯀꯗꯧꯔꯒꯦ